ꯍꯜꯂꯣ
ꯍꯜꯂꯣ
ꯇꯥꯔꯕ‌ꫭ
ꯑꯣ ꯇꯥꯔꯦ ꯇꯥꯔꯦ
ꯑꯁꯤ ꯂꯥꯎꯠꯁꯤꯄꯤꯀꯔ ꯀꯃꯥꯏꯅ ꯊꯥꯒꯦ
ꯂꯥꯎꯠ ꯁꯄꯤꯀꯔ ꯊꯥꯕ ꯌꯥꯗꯕꯅꯦ
ꯋꯥꯍꯤꯡ ꯂꯩꯗꯣꯏꯔꯣ
ꯎꯝ
ꯑꯩ ꯒꯤ ꯂꯥꯎꯠ ꯁꯄꯤꯀꯔ ꯊꯥ ꯌꯥꯕ꯭ꯔꯥ ꯍꯥꯏꯅ ꯈꯜꯂꯣꯏꯅꯦ ꯆꯥꯛꯒ ꯆꯥꯗ꯭ꯔꯤ ꯑꯩꯈꯣꯏ ꯁꯟꯖꯨ ꯍꯣꯏꯗ ꯂꯩ
ꯀꯩꯗꯧꯔꯤꯕ
ꯀ‌ꫭꯔꯤꯅ‌ꯦ
ꯀꯔꯤ ꯇꯧ ꯀꯔꯤ ꯄ꯭ꯔꯣꯒ꯭ꯔꯥꯝ ꯂꯩꯒꯦ
ꯄ꯭ꯔꯣꯒ꯭ꯔꯥꯝ ꯑꯝꯇ ꯂꯩꯇꯦꯗ ꯍꯣꯏ ꯄ꯭ꯔꯣꯒ꯭ꯔꯥꯝ ꯑꯃꯕꯨꯗꯤ ꯂꯩꯔꯝꯃꯦ ꯅꯍꯥꯟ ꯂꯤꯟꯗꯥ ꯑꯩꯈꯣꯏ ꯂꯩꯃꯤꯟꯅꯕꯗꯣ ꯍꯥꯟꯅ ꯂꯩꯃꯤꯟꯅꯔꯝꯕꯗꯣ ꯑꯗꯣ ꯒ꯭ꯔꯦꯖꯨꯋꯦꯁꯟ ꯂꯣꯏꯔꯦꯗꯅ ꯍꯟꯗꯛ
ꯑꯥ
ꯑꯗꯨꯒꯤ ꯀꯩꯅꯣ ꯇꯧꯁꯦꯅ ꯉꯔꯥꯡ ꯉꯔꯥꯡꯂꯣ ꯆꯠꯄꯗꯣ ꯂꯤꯟꯗꯥꯔ‌ꫭ ꯑꫭ ꯅꯍꯥꯟ ꯆꯠꯄ ꯑꯗꯨꯗꯨꯒꯤ ꯆꯥꯛ ꯆꯔꯥ ꯑꯃ ꯆꯥꯊꯣꯛꯁꯦ ꯆꯠꯂꯝꯗꯥꯏꯒꯤ ꯐꯤꯌꯔꯋꯦꯜ ꯇꯧꯁꯦꯅ ꯐꯤꯌꯔꯋ‌ꯦꯜ ꯇꯧꯕ ꯂꯥꯛꯄꯅꯤꯗ
ꯅꯪꯅ ꯍꯥꯏꯁꯦ ꯔꯦꯟꯇ ꯂꯩꯔꯤꯕꯀꯣ
ꯍꯣꯏ ꯍꯣꯏ ꯑꯣ ꯅꯪ ꯈꯜꯂꯤꯁꯤꯅ ꯁꯟꯖꯨꯍ‌ꫭꯏ ꯃꯌꯨꯝꯗ ꯂꯩꯌꯦꯅ
ꯑꯥ ꯌꯨꯝꯗꯥ ꯈꯟꯕꯥ
ꯔ‌ꯦꯟꯇꯅꯤ ꯔ‌ꯦꯟꯇ
ꯀꯔꯤ ꯃꯊꯦꯜ ꯇꯧꯔꯕ
ꯁꯦꯕꯣꯠ ꯉꯧꯔꯤ ꯁꯧꯒ꯭ꯔꯤ ꯑꯃꯒ ꯀꯔꯤꯅꯣ
ꯆꯥꯛ ꯆꯔꯥ ꯑꯃ ꯆꯥꯃꯤꯟꯅ ꯃꯩꯕꯨ
ꯑꯣ ꯀꯩꯅꯣ ꯇꯧꯋꯦ ꯉꯥꯅꯨ ꯊꯣꯡꯉꯦ
ꯑꯣ ꯉꯔꯥꯡ ꯑꯣꯏꯅ ꯆꯥꯈ꯭ꯔꯕ꯭ꯔꯕ
ꯉꯔꯥꯡ ꯆꯥꯗꯦ ꯅꯍꯥꯟ ꯆꯥꯏ ꯑꯩꯅ ꯖꯤꯌꯥꯗꯣ ꯑꯃꯨꯛ ꯃꯌꯨꯝ ꯍꯥꯏꯗ ꯈ꯭ꯔꯕ ꯑꯗꯨ ꯆꯥꯛ ꯆꯥꯕ ꯅꯣꯉꯥꯟꯕꯒ ꯁꯟꯖꯨ ꯃꯇꯣꯝ ꯂꯩꯍꯧꯕꯗꯣ
ꯎꯝ
ꯇꯜꯂꯦꯅ ꯏꯍꯦ ꯀꯥꯎꯋꯤ ꯑꯩ ꯈꯪꯕ꯭ꯔ ꯑꯩꯅ ꯉꯥꯎꯋꯦ ꯍꯥꯏꯁꯦ
ꯍꯣꯏ ꯑꯩꯅ ꯉꯁꯥꯏ ꯍꯥꯏꯒ꯭ꯔꯦ ꯑꯗꯨꯁꯨ ꯅꯪꯅ ꯇꯥꯗꯦ
ꯑꯣ ꯀꯥꯎꯔꯤꯅꯦꯍꯥꯏꯃꯤ
ꯎꯝ ꯌꯥꯔꯦꯗ
ꯎꯝ ꯍꯣꯏꯗ ꯃꯤꯁꯨ ꯑꯗꯨꯝ ꯌꯥꯎꯕ ꯌꯥꯎꯋꯤꯗꯨꯕꯨ
ꯍꯣꯏ ꯅꯣꯏꯗꯤ ꯑꯦꯛꯖꯥꯝꯗꯤ ꯀꯔꯝ ꯀꯥꯟꯗꯩ ꯍꯧꯗꯣꯏꯕ
ꯑꯦꯛꯖꯥꯝ ꯇꯥꯡ ꯇꯔꯨꯛꯅꯦ ꯑꯝꯃꯤ ꯅꯪꯕꯣ
ꯑꯣ ꯀꯨꯏꯗ꯭ꯔꯦꯅꯦ
ꯀꯨꯏꯗ꯭ꯔꯦ ꯑꯗꯣ ꯑꯩ ꯂꯥꯏꯔꯤꯛ ꯄꯨꯗꯕꯤ ꯆꯠꯂꯦꯀꯣ
ꯑꯗꯨ ꯍꯥꯏꯔꯒ ꯅꯣꯏ ꯁ꯭ꯋꯥꯌꯝꯒꯤꯗꯣ ꯀꯃꯥꯏꯅ ꯇꯧꯒꯦ
ꯀꯩꯕ
ꯁꫭꯌꯝꯒꯤꯗꯣ
ꯁꫭꯌꯝꯒꯤ ꯇꯨꯃꯤꯟ ꯂꯩꯒꯔꯦ
ꯁꯣꯏꯌꯝꯒꯤꯁꯨ ꯅꯣꯏ ꯐꯣꯔꯝ ꯄꯤꯜꯂꯞ ꯇꯧꯔꯕ
ꯐꯣꯝ ꯐꯤꯜꯂꯞ ꯑꯩꯈꯣꯏ ꯐꯣꯝ ꯐꯤꯜꯂꯞ ꯇꯧꯒꯅꯨ ꯍꯥꯏꯌꯦ ꯐꯣꯝ ꯐꯤꯜ ꯎꯞ ꯇꯧꯕꯩꯗꯤ ꯍꯥꯏꯔꯛꯑꯦꯕꯀꯣ
ꯅꯠꯇꯦ ꯄꯨꯂꯞꯀꯤ
ꯄꯨꯂꯞꯀꯤ ꯇꯧꯗ꯭ꯔꯤꯍꯦ ꯅꯣꯏ ꯇꯧꯔꯕꯣ ꯍꯥꯏꯁꯦ ꯄꯩꯁꯥꯁꯨ ꯊꯣꯛꯇꯦ
ꯇꯨꯗꯩ ꯌꯥꯅꯦ ꯍꯥꯏꯗꯥꯏꯅꯦ
ꯎꯝ ꯄꯩꯁꯥꯁꯦ ꯊꯥꯏꯅ ꯊꯣꯛꯈꯤꯕ ꯅꯣꯇꯤꯁꯇꯣ ꯑꯗꯨꯗꯩ ꯁꯤꯖꯤꯟꯅꯗꯣꯏꯔꯕ
ꯈꯪꯗꯦꯌꯦ
ꯅꯠꯇ꯭ꯔꯥ ꯅꯧꯅ ꯑꯃꯨꯛ ꯊꯣꯛꯇꯣꯏ ꯅꯠꯇ꯭ꯔꯣ ꯑꯗꯨꯝ ꯊꯣꯛꯇꯥꯏꯅꯦ ꯅꯧꯅ
ꯅꯧꯅꯗꯤ ꯊꯣꯛꯐꯝ ꯊꯣꯛꯄꯅꯦ
ꯎꯝ
ꯑꯗꯨ ꯁꯣꯌꯦꯝꯒꯤꯗꯣ ꯑꯩꯈꯣꯏ ꯍꯧꯖꯤꯛꯀꯤ ꯇꯧꯕꯗꯣ ꯑꯗꯨꯗ ꯌꯥꯎꯅꯤ ꯍꯥꯏꯕꯅꯦ
ꯑꯣ ꯑꯗꯨꯗꯤ ꯄꯩꯁꯥꯁꯦ ꯍꯦꯟꯗꯣꯏꯅꯤꯅꯦ
ꯑꯥ ꯍꯦꯟꯗꫭꯏꯅꯦ
ꯑꯃꯨꯛꯀ ꯍꯦꯜꯂꯣꯏꯗ꯭ꯔꯣ
ꯑꯥ
ꯎꯝ
ꯁꫭꯌꯝꯒꯤ ꯂꯨꯄꯥ ꯆꯥꯝꯔꯤ ꯆꯧꯉꯥ ꯑꯗꯨꯃꯥꯏ ꯑꫭꯔꯝꯅꯦ
ꯑꯣ ꯑꯗꯨꯕꯨ ꯑꯣꯏꯅꯤ ꯐꯩꯅꯤ ꯈꯨꯠꯅ ꯃꯠꯂꯣꯏꯗ
ꯕꯦꯛꯒ꯭ꯔꯥꯎꯟꯁꯦ ꯂꯥꯡꯉꯤꯗ
ꯒ꯭ꯔꯥꯎꯟꯁꯦ ꯉꯥꯡꯒꯅꯣ ꯕꯦꯛ ꯒ꯭ꯔꯥꯎꯟ ꯅꫭꯏ
ꯀꯥꯏꯗꯩꯅꫭ ꯀꯃꯥꯏ ꯀꯃꯥꯏꯅ ꯇꯧꯗꯣꯏꯅꯣ
ꯀꯔꯤ ꯇꯧꯕ
ꯀꯃꯥꯏ ꯀꯃꯥꯏꯅ ꯇꯧꯗꯣꯏꯅꯣ ꯈꯪꯗꯦꯕ ꯑꯦꯛꯖꯥꯝꯁꯤꯅ
ꯅꯪ ꯇꯥꯡ ꯇꯔꯥꯗꯩꯅꯦ ꯍꯥꯏꯗꯥꯏꯅꯦ
ꯎꯝ ꯑꯩꯈꯣꯏꯗꯤ ꯇꯔꯥꯗꯒꯤ
ꯎꯝ ꯅꯪ ꯂꯥꯏꯔꯤꯛ ꯄꯨꯔ ꯆꯠꯂꯝꯅꯤꯅꯦ
ꯂꯥꯏꯔꯤꯛꯄꯨꯗꯤ ꯄꯨꯏ ꯑꯗꯣ ꯂꯥꯏꯔꯤꯛꯇꯤ ꯑꯝꯇ ꯄꯥꯗꯦ
ꯑꯁ ꯑꯩꯒꯤ ꯃꯊꯥ ꯁꯥꯔꯦꯕꯣ ꯎꯝ ꯌꯥꯔꯦꯕꯦꯝ ꯃꯗꯣꯗꯤ ꯍꯥꯏ ꯈꯔ ꯋꯥꯠꯂꯤꯒꯦ ꯎꯝ ꯁꯟꯖꯨꯒꯤꯅ ꯇꯥꯡ ꯀꯨꯟꯇꯔꯨꯛꯇꯩ ꯃꯣꯏꯒꯤꯅ
ꯑꯣ ꯃꯥꯏꯅ ꯏꯅꯩ ꯅꯔꯦ ꯑꯗꯨꯗꯤ
ꯍꯣꯏ ꯂꯥꯏꯔꯤꯛ ꯄꯥꯗꯦ ꯁꯤꯁꯨ ꯑꯣꯖꯥ ꯑꯨꯛ ꯉꯥꯏꯍꯥꯛ ꯄꯥꯅꯦꯅ ꯇꯧꯔꯝꯃꯦ ꯑꯗꯨ ꯄꯥꯗ꯭ꯔꯦ
ꯑꯣ
ꯑꯣ
ꯑꯗꯨꯅꯦ ꯑꯩꯗꯤ ꯑꯉꯥꯡꯇꯨꯁꯟ ꯂꯣꯏ ꯇꯥꯛ ꯂꯩꯔꯦ
ꯎꯝ ꯅꯪ ꯑꯗꯨ ꯇꯥꯛꯄꯗ ꯅꯪꯁꯨ ꯈꯔ ꯈꯔ ꯄꯥꯍꯧꯀꯩꯅꯣ
ꯄꯥꯕꯨꯗꯤ ꯄꯥꯏꯌꯦ ꯑꯗꯣ ꯅꯣꯠꯁ ꯗꯥꯏꯔꯦꯛ ꯑꯣꯏꯅ ꯄꯥꯕꯗꯤ ꯌꯥꯗ꯭ꯔꯦꯕꯀꯣ
ꯑꯥ
ꯑꯗꯣ ꯅꯣꯠꯁ ꯑꯣꯏꯅ ꯁꯦꯝꯃꯦ
ꯑꯁ ꯑꯩꯗꯤ ꯑꯗꯨꯁꯨ ꯁꯦꯝꯗ꯭ꯔꯤ ꯍꯥꯏꯕ ꯑꯗꯨꯇꯁꯨ ꯁꯦꯝꯗꯣꯛꯑꯗꯤ ꯄꯥꯕ ꯄꯥꯅꯤꯡꯉ ꯅꯨꯃꯤꯠꯇ ꯄꯥ ꯌꯥꯏꯗꯅ
ꯍꯣꯏ
ꯑꯗꯨꯁꯨ ꯁꯦꯝꯗ ꯂꯩꯔꯦ ꯁꯨꯝ ꯇꯧꯗꯅ ꯂꯩꯔꯦ ꯑꯩꯕꯨ
ꯑꯗꯣ ꯅꯣꯠꯁ ꯑꯩꯗꯤ ꯅꯣꯠꯁ ꯁꯦꯝꯃꯤꯁꯦ ꯄꯥꯔꯔꯣꯏꯗꯕꯅꯤ ꯑꯦꯛꯖꯥꯝ ꯃꯌꯥꯅ ꯉꯥꯏꯛ ꯌꯦꯡꯉ ꯇꯣꯛ ꯑꯗꯝ
ꯎꯝ
ꯍꯥꯏꯗꯤ ꯅꯣꯠꯁꯦ ꯚꯥꯠ ꯄꯨꯔꯣꯏꯕ ꯑꯩꯈꯣꯏꯗꯤ
ꯍꯣꯏ ꯄꯨꯕꯨꯗꯤ ꯄꯨꯗ꯭ꯔꯁꯨ ꯈꯔ ꯁꯦꯝꯗꯣꯛꯄ ꯑꯃꯗꯤ ꯗꯔꯀꯥꯔꯑꯣꯏ ꯈꯔꯗꯤ ꯄꯨꯗ꯭ꯔꯗꯤ ꯌꯥꯔꯣꯏ ꯑꯩꯈꯣꯏꯒꯤꯗꯤ ꯑꯃꯨꯛ ꯍꯔ ꯄꯨꯗꯕ ꯌꯥꯗꯕ ꯈꯔ ꯌꯥꯎꯕꯁꯤꯡꯗꯨꯗꯤ
ꯎꯝ ꯑꯩꯈꯣꯏꯁꯨ ꯌꯥꯎꯗꯤ ꯚꯩꯍꯥꯠꯇꯤ ꯄꯨꯗꯕꯗꯤ ꯌꯥꯔꯣꯏꯗꯣꯏꯅꯦꯕꯀꯣ ꯑꯗꯨꯏꯁꯨ ꯈꯪꯒꯦꯅꯦ ꯑꯩꯈꯣꯏꯒꯤꯅ ꯈꯤꯇꯪ ꯈꯦꯠꯅꯔꯦ ꯑꯩꯁꯨ ꯂꯧꯔꯛꯄꯅꯤꯅ ꯈꯪꯉꯦꯕ ꯑꯃꯗꯣ ꯖꯤꯏꯗ
ꯑꯣ
ꯍꯥꯏꯗꯤ ꯄꯨꯗꯕ ꯌꯥꯗꯕꯅꯦꯕ
ꯌꯥꯗꯦ
ꯍꯥꯏꯗꯤ ꯋꯥꯔꯤ ꯈꯪꯉꯒ ꯆꯠꯄ ꯋꯥꯔꯤꯗꯨꯁꯨ ꯈꯪꯅꯤꯡꯉꯥꯏ ꯋꯥꯔꯤꯁꯨ ꯂꯩꯇꯦ
ꯎꯝ ꯃꯥꯅꯦ ꯄꯦꯛ ꯉꯛꯇ ꯇꯧꯔꯛꯇꯣꯏꯅꯤꯅ ꯑꯗꯣ ꯈ꯭ꯋꯥꯏ ꯃꯔꯨꯏ ꯑꯣꯏꯅ ꯁꯥꯏꯟꯁ ꯄꯥꯝꯈ꯭ꯔꯤꯁꯦ ꯕꯥꯌꯥꯔ ꯇꯧꯕ ꯇꯟꯕꯩ ꯅꯠꯇ꯭ꯔꯥ
ꯃꯥꯅꯦ
ꯑꯩ ꯑꯥꯔꯠꯁ ꯄꯥꯝꯗꯦꯅꯥ ꯍꯥꯏꯈ꯭ꯔꯗꯣ ꯅꯉꯣꯟꯗ ꯍꯧꯖꯤꯛꯇꯤ ꯌꯥꯗ꯭ꯔꯦꯅꯦꯍꯦ ꯂꯥꯞꯁꯦ
ꯎꯝ ꯁꯥꯏꯟꯁꯇꯣ ꯑꯩ ꯄꯥꯝꯗꯤ ꯄꯥꯝꯗꯦ ꯑꯩꯗꯤ ꯁꯥꯏꯟꯁꯇꯣ
ꯍꯣꯏ ꯅꯪꯗꯤ ꯂꯧꯔꯣꯏ ꯍꯥꯏꯗꯨꯗꯦ
ꯎꯝ
ꯊꯥꯏꯟꯗꯩꯩ ꯍꯧꯅ ꯑꯩꯈꯣꯏꯗꯤ ꯁꯥꯏꯟꯁ ꯂꯧꯅꯤ ꯍꯥꯏꯕꯗ ꯅꯪꯗꯤ ꯑꯗꯨꯝ ꯑꯥꯠꯁ ꯂꯧꯅꯤ ꯇꯧꯈ꯭ꯔꯦ
ꯍꯣꯏ ꯄꯥꯝꯗ ꯄꯥꯝꯗ ꯂꯧꯈ꯭ꯔ ꯂꯧꯔ ꯂꯩꯔꯝꯃꯦ
ꯀꯩꯅꯣꯗꯗꯤ ꯏꯂꯚꯦꯟ ꯇꯨꯌꯦꯜꯞꯇ ꯎꯝ
ꯑꯗꯨ ꯑꯩꯁꯨ ꯈꯟꯗꯤ ꯈꯟꯕꯅꯦꯕ ꯀꯣꯜ ꯂꯧꯔꯝꯗꯥꯏꯒꯤꯗꯨꯗ ꯑꯗꯣ ꯑꯩꯁꯦ ꯁꯥꯏꯟꯁ ꯇꯧꯔꯗꯤ ꯏꯊꯟꯇ ꯁꯨ ꯑꯃꯨꯛ ꯇꯥꯗꯣꯏꯕ ꯍꯥꯏꯗꯤ ꯅꯣꯏ ꯂꯣꯏꯅ ꯁꯥꯏꯟꯁ ꯑꯌꯦ ꯑꯥꯔꯠꯁ ꯂꯧꯔꯗꯤ ꯍꯥꯏꯕ ꯑ ꯍꯥꯏꯗꯤ ꯅꯣꯏ ꯂꯣꯏꯅ ꯁꯥꯏꯟꯁ ꯂꯧꯔꯅꯤ ꯑꯩ ꯑꯗꯨꯒ ꯑꯩ ꯏꯊꯟꯇ ꯑꯥꯔꯁꯇ ꯇꯥꯍꯧꯔꯅꯦꯕ ꯗꯨꯅ ꯑꯗꯨꯒꯤꯁꯨ ꯈꯟꯕ ꯑꯩꯖ‌ꯦ ꯏꯊꯟꯇ ꯇꯥꯕꯗꯣ ꯇꯟꯕꯒꯤ
ꯍ‌ꯣꯏ ꯑꯗꯨꯝ ꯄꯨꯜꯂꯒꯁꯨ ꯂꯥꯛꯄꯩꯅꯦ ꯑꯩꯈꯣꯏꯅ
ꯍꯣꯏ ꯑꯗꯨꯅ ꯀꯣꯂꯦꯖ ꯏꯊꯟ ꯇꯥꯕꯗꯣ ꯀꯌꯥꯗꯤ ꯅꯨꯡꯉꯥꯏꯇ꯭ꯔ
ꯃꯥꯅꯦ ꯑꯗꯨꯁꯨ ꯄꯨꯟꯁꯦꯟꯅ ꯇꯧꯕ ꯅꯠꯇ꯭ꯔꯣ
ꯍꯣꯏ
ꯅꯪꯅ ꯇꯥꯈꯤꯕ ꯅꯠꯇ꯭ꯔꯣ
ꯑꯩꯅ ꯇꯥꯅꯤꯡꯅ ꯇꯥꯈꯤꯕꯗꯤ ꯅꯠꯇꯦꯀꯣ ꯑꯩꯁꯨ ꯅꯣꯏꯒ ꯄꯨꯜꯂꯝꯃꯗꯤ ꯏꯁꯀꯣꯂꯔꯁꯤꯞ ꯑꯆꯧꯕꯗꯣ ꯐꯪꯖꯔꯗꯕꯅꯤ
ꯄꯤ ꯏꯕꯥꯏꯅꯤ ꯋꯥꯔꯤ ꯁꯥꯟꯅꯩꯁ‌ꯦ
ꯑꯥ
ꯋꯥꯔꯤ ꯂꯩꯅꯕ ꯋꯥꯔꯤ ꯁꯥꯟꯅꯕ ꯃꯥꯜꯂꯤ
ꯅꯨ ꯅꯨꯄꯥꯒ ꯁꯥꯟꯅꯕ ꯃꯥꯜꯂꯤꯔ‌ꯣ
ꯍꯣꯏ ꯅꯨꯄꯥ ꯋꯥꯔꯤ ꯁꯥꯅꯕ ꯃꯥꯜꯂꯦꯌ‌ꯦ ꯑꯩ ꯅꯉꯣꯟꯗ ꯏꯔꯥꯡ ꯇꯧꯔ‌ꯦꯌꯦ ꯑꯩꯅꯥ ꯂꯦꯟꯅꯕ
ꯈꯔ ꯂꯦꯟꯅꯁꯤꯜꯂꯣ
ꯕꯦꯛꯒ꯭ꯔꯥꯎꯟꯁꯦ ꯌꯥꯝ ꯐꯖꯗ꯭ꯔꯦ ꯎꯝ
ꯇ ꯔꯤꯖꯦꯛ ꯆꯥꯗꯣꯏꯅꯦ
ꯎꯝ ꯍꯥꯞꯄꯔꯣꯏꯁꯦ ꯍꯧꯖꯤꯛ ꯆꯥꯅꯦ ꯍꯥꯏꯔꯣ
ꯈꯪꯗꯦꯗ ꯑꯗꯨꯝ ꯍꯥꯏꯔꯤꯅꯦ ꯑꯩꯖꯨ
ꯌꯦꯡꯉꯁ‌ꯦ ꯉꯁꯤꯒꯤꯗ
ꯎꯝ ꯌꯦꯡꯉꯁ ꯑꯩꯖꯨ ꯍꯥꯏꯗꯤ ꯂꯣꯏꯁꯤꯟꯅꯤꯡꯉꯕ ꯍꯥꯏꯇꯥꯔꯦꯅꯦ ꯑꯗꯨꯝ
ꯎꯝ ꯍꯣꯏ
ꯂꯩꯍꯟꯅꯤꯡꯗ꯭ꯔꯕ ꯍꯥꯏꯇꯥꯔꯦꯅꯦ
ꯖꯠꯖꯠ ꯂꯣꯏꯁꯤꯟꯈ꯭ꯔꯗꯤ ꯐꯔꯦꯗꯅ ꯊꯥꯡꯒꯩ ꯁꯦꯡꯅ ꯍꯥꯏꯗꯤ ꯁꯤꯃꯂꯩꯔ ꯑꯩꯒꯤꯗꯤ ꯐꯣꯟꯁꯤꯁꯨ ꯑꯃꯨꯛ ꯌꯥꯗꯦꯗꯅ ꯑꯗꯨꯅ ꯁꯤꯃ ꯂꯩꯔꯤꯝꯅꯤꯅ ꯑꯌꯥꯕ ꯐꯣꯟꯗꯨꯗ ꯑꯃꯨꯛ ꯍꯥꯞ ꯍꯥꯞꯇꯣꯛ ꯍꯥꯞꯆꯤꯟ ꯇꯧꯅꯕꯖ‌ꯦ ꯌꯥꯝ ꯅꯨꯡꯉꯥꯏꯇꯕ ꯑꯗꯨꯒ ꯁꯤ ꯐꯣꯟ
ꯀꯩꯅꯣꯗ‌ꯣ
ꯁꯤꯁꯤꯍ ꯐꯣꯟ ꯋꯥꯔꯤꯁꯦ ꯑꯩꯅ ꯈ꯭ꯋꯥꯏ ꯍꯥ ꯍꯥꯟꯅ ꯄꯥꯏꯔꯝꯕ ꯐꯣꯟꯗꯣ
ꯑꯥ ꯎꯝ
ꯑꯗꯨꯒ ꯇꯥꯏꯄꯤꯡꯒꯨꯝꯕꯁꯦ ꯌꯥꯗꯤ ꯌꯥꯏ ꯅꯨꯡꯉꯥꯏꯇꯦꯕꯀꯣ ꯑꯗꯩ ꯑꯃꯗꯨꯅ ꯃꯥꯒꯤꯗꯣ
ꯎꯝ
ꯑꯗꯨꯗꯅ ꯑꯃꯨꯛ ꯌꯥꯗꯕ ꯍꯥꯏꯇꯥꯔꯦꯅꯦ ꯅ ꯋꯥꯔꯤ ꯁꯥꯟꯅꯕ ꯁꯨꯡꯇꯥ ꯇꯥꯟꯅꯗꯕ ꯑꯗꯨꯒꯤ ꯍꯣꯏ ꯑꯗꯨꯗꯨꯒꯤ ꯁꯤ ꯁꯥ ꯁꯤꯗ ꯑꯃꯨꯛ ꯍꯥꯞꯄꯒ ꯋꯥꯔꯤ ꯁꯥꯅꯦ ꯇꯦꯛꯁꯀꯤꯅ ꯑꯃꯨꯛ ꯑꯁꯣꯝꯒꯤꯗꯨꯗ ꯅꯨꯡꯉꯥꯏꯕ ꯍꯥꯏꯇꯥꯔꯦꯅꯦ
ꯎꯝ
ꯑꯗꯨꯒꯤ ꯁꯤꯟꯗꯣꯛ ꯁꯤꯟꯖꯤꯟ ꯇꯧꯔꯤꯅꯤꯅꯦ
ꯄꯨꯔꯥ ꯐꯔꯛꯅꯤꯕ
ꯐꯔꯛꯅꯤ ꯑꯗꯨꯅ ꯑꯩꯗꯤ ꯂꯣꯏꯁꯤꯟꯅꯤꯡꯉꯕꯅꯦ ꯍꯥꯏꯕ ꯑꯩꯗꯤ ꯂꯣꯏꯔꯤꯉꯩꯗꯀꯣ
ꯑꯗꯨꯏ ꯐꯤꯞꯇꯤ ꯅꯠꯇ꯭ꯔꯣ ꯄꯨꯟꯅ
ꯀꯣꯜ
ꯉꯥꯏꯈꯣ
ꯀꯣꯜ ꯐꯤꯞꯇꯤꯔꯣ
ꯐꯤꯞꯇꯤ ꯑꯣꯏꯌꯦ
ꯑꯣ ꯑꯩꯗꯤ ꯈꯪꯗꯦ ꯑꯩꯈꯣꯏꯒꯤꯁꯦ ꯊꯥꯔꯇꯤꯈꯛ ꯑꯣꯏꯕ ꯃꯥꯜꯂꯦ ꯌꯥꯝꯗ꯭ꯔꯕ ꯗ ꯃꯤ ꯃꯉꯥ ꯍꯥꯏꯕꯅꯦꯕ ꯊꯥꯔꯇꯤ ꯑꯣꯏꯕ ꯃꯥꯜꯂꯦ
ꯎꯝ ꯍꯣꯏ ꯌꯥꯝꯗ꯭ꯔꯕꯗ ꯃꯤ ꯃꯉꯥꯗꯤ ꯍꯥ ꯑꯩꯉꯣꯟꯗꯁꯨ ꯌꯥꯝꯗ꯭ꯔꯕꯗ ꯃꯤ ꯃꯉꯥꯗꯤ ꯍꯥꯏꯌꯦ ꯑꯗꯣ ꯐꯤꯞ ꯇꯤꯗꯤ ꯍꯥꯏꯕ ꯑꯗꯨꯒꯅꯦ ꯑ ꯉꯔꯥꯡ ꯑꯃ ꯅꯪꯀꯤꯒ ꯃꯥꯟꯅꯩꯅ ꯇꯧꯕꯩꯗꯣ ꯑꯩꯅ ꯃꯊꯛꯀꯤꯗꯣ ꯑꯗꯨ ꯗꯨꯅꯃꯨꯛ ꯅꯪꯒꯤꯅ ꯆꯦꯛꯇꯣ ꯇꯝ ꯇꯝ ꯇꯧꯗ꯭ꯔꯣ
ꯍꯣꯏ
ꯑꯗꯣ ꯑꯩ ꯆꯦꯛ ꯈꯨꯇꯛꯇ ꯇꯧꯔꯛꯏꯗꯣ ꯀꯩꯒꯤꯅꯣ ꯑꯗꯨꯒ ꯂꯣꯏꯅ ꯒ꯭ꯔꯤꯟ ꯇꯤꯛꯁꯨ ꯇꯧꯋꯦ
ꯑꯗꯨꯗꯤ ꯐꯔꯦ ꯀꯩꯅꯣ
ꯃꯥꯟꯅꯗ꯭ꯔꯤꯔꯕ ꯈꯪꯗꯦꯕ ꯑꯗꯣ
ꯃꯥꯟꯅꯗꯕ ꯃꯥꯜꯂꯦ ꯑꯗꯨ ꯅꯪ ꯏꯟꯇ꯭ꯔꯗꯛꯁꯟ ꯄꯥꯍꯧꯗ꯭ꯔꯣ
ꯄꯥꯍꯧꯋꯦ
ꯑꯗꯨꯗ ꯀꯩ ꯍꯥꯏꯒꯦ ꯄꯩꯁꯥ ꯀꯃꯥꯏ ꯀꯃꯥꯏ ꯍꯥꯏꯒꯦ
ꯄꯩꯁꯥꯒꯤꯗꯤ ꯍꯥꯏꯗꯦ ꯃꯃꯥꯡꯒꯤꯗꯗꯤ ꯑꯩꯅ ꯄꯩꯁꯥ ꯅꯉꯣꯟꯗ ꯍꯥꯏꯗ꯭ꯔꯥ
ꯑꯥ
ꯑꯗꯣ ꯍꯟꯗꯛꯀꯤꯗꯤ ꯍꯥꯏꯗꯦ
ꯑꯗꯨꯅꯦ ꯑꯩ ꯈꯣꯏꯒꯤ ꯇꯧꯈꯤꯕꯗꯁꯨ ꯄꯩꯁꯥꯗꯣ ꯍꯥꯏꯗꯦꯕꯀꯣ
ꯑꯥ
ꯑꯗꯨꯒꯤ ꯈꯪꯗꯕ ꯑꯩꯅ
ꯎꯝ ꯍꯟꯗꯛꯇꯤ ꯍꯥꯏꯗꯦ ꯈꯪꯗꯦ
ꯑꯗꯨꯗꯤ ꯑꯗꯨ ꯅꯪꯒꯤꯗꯣ ꯐꯔꯕꯅꯤ ꯀꯩꯅꯣ ꯄꯩꯁꯥ ꯈꯔꯗꯤ ꯌꯥꯝꯈꯠꯂꯛꯇꯧ ꯃꯥꯜꯂꯦ ꯑꯗꯨꯅꯗꯤ
ꯎꯝ ꯈꯪꯗꯦ ꯑꯩꯁꯦ ꯑꯩ ꯇꯧꯗ꯭ꯔꯕꯅꯦ ꯑꯗꯣ ꯍꯟꯗꯛꯁꯤ ꯈꯤꯇꯪ ꯁꯪꯗꯕ ꯍꯥꯏꯗꯣꯏꯔꯥ
ꯎꯝ ꯍꯣꯏ ꯍꯣꯏ ꯑꯃꯨꯛ ꯑꯥ ꯑꯃꯨꯛ ꯇꯧꯔꯛꯀꯦ ꯊꯝꯒꯦ ꯊꯝꯒꯦ ꯑꯥ ꯍꯣꯏ ꯊꯝꯃꯦ ꯊꯝꯃꯦ
ꯑꯣꯀꯦ
ꯑꯣꯈꯦꯀꯦ